ꯑ
ꯍꯜꯂꯣ
ꯇꯥꯔꯕꯣ
ꯔꯨꯝꯗ ꯍꯜꯂꯣ
ꯇꯥꯗ꯭ꯔꯕꯣ ꯑꯩꯗꯤ ꯇꯥꯏꯌꯦ
ꯇꯥꯏꯒꯩꯅꯣ
ꯑꯣ ꯇꯥꯔꯗꯤ ꯌꯥꯏ ꯌꯥꯏ ꯇꯥꯗꯕ ꯃꯥꯟꯕ ꯍꯜꯂꯣ ꯍꯜꯂꯣ ꯍꯥꯏꯕꯗꯨꯗ
ꯑꯣꯏ ꯇꯥꯏ ꯔꯨꯝ ꯔꯨꯝ ꯇ ꯂꯩꯂꯤꯌꯥ ꯑꯗꯨ ꯔꯨꯝꯗ ꯂꯩꯔꯗꯤ ꯌꯥꯝ ꯅꯨꯡꯉꯥꯏꯇꯦꯕ ꯐꯦꯟ ꯅꯣꯡꯃ ꯐꯣꯟꯅꯤ ꯌꯨ ꯥꯖꯨꯖꯥ ꯃꯋꯦ
ꯑꯣ ꯑꯩꯗꯤ ꯆꯠ
ꯃꯄꯥꯟ ꯊꯣꯛꯂꯛꯇ꯭ꯔꯦ ꯄꯥꯟ ꯐ ꯂꯣꯇ꯭ꯔꯔꯤꯗꯤ
ꯊꯣꯔꯣ ꯊꯣꯛꯂꯣ ꯑꯩꯈꯣꯏꯁꯨ ꯃꯩ ꯂꯥꯛꯇꯦ ꯁꯨꯃꯥꯡꯗ ꯀꯣꯏ ꯆꯠ ꯆꯠꯂꯤ ꯑꯩ
ꯎ ꯃꯩꯍꯣꯏꯃꯨꯛ ꯈꯔꯗꯤ ꯑꯗꯨꯝ ꯅꯦꯠꯋꯥꯛꯁꯦ ꯑꯗꯨꯝ ꯌꯥꯗꯕꯅꯤ ꯇꯧꯔꯁꯦ
ꯑꯥ ꯆꯥꯛꯇꯤ ꯄꯨꯡ ꯀꯌꯥꯗ ꯄꯤꯗꯣꯏꯕ
ꯄꯨꯡ ꯅꯤꯄꯥꯥꯟ ꯃꯈꯥꯏ ꯅꯤꯄꯥꯥꯟ ꯃꯈꯥꯏꯗꯒꯤ ꯃꯄꯟꯕꯧꯒꯤ ꯃꯅꯨꯡꯗ
ꯑꯣ ꯊꯦꯡꯉꯤꯅꯦ ꯑꯗꯨꯗꯤ
ꯆꯥ ꯢꯁ ꯆꯥꯒꯦꯁꯨ ꯍꯥꯢꯔꯦ ꯆꯪꯉꯦ ꯑꯗꯨꯝ ꯄꯤꯛꯅꯕꯨ ꯆꯥꯔꯤꯃꯥꯜꯂꯦ ꯑꯗꯨꯝ ꯀꯥꯥꯟꯗ ꯍꯥꯎꯗꯣ ꯆꯥ ꯐ ꯑꯃꯦ
ꯏꯁ ꯍꯣꯁꯇꯦꯜ ꯂꯩꯔꯨ ꯀꯅꯥ ꯑꯍꯥꯎ ꯆꯥꯐꯝ
ꯑꯣ ꯑꯗꯨꯅꯦ ꯑꯁ ꯍꯣꯇꯦꯜ ꯂꯩꯔꯒ ꯀꯃꯥꯏꯅ ꯑꯍꯥꯎꯕ ꯆꯥꯕ ꯐꯪꯗꯨꯢꯅꯣ
ꯍꯨꯝ ꯍꯨꯝ
ꯌꯨꯝ ꯊꯣꯛꯂꯛꯀꯥꯟꯗ ꯑꯍꯥꯎ ꯑꯥꯎ ꯆꯥꯎꯃꯦ ꯑꯗꯨꯗꯨꯒ ꯆꯪ ꯆꯪꯉꯝꯗꯥꯏ ꯆꯪꯉꯝꯗꯥꯏꯒꯨꯝꯕ ꯊꯣꯛꯂꯛꯄꯒꯨꯝꯕ ꯁꯤꯗꯗꯤ ꯑꯍꯥꯎꯕ ꯑꯗꯨꯝ ꯀꯝꯄꯜꯁꯔꯤ ꯁꯣꯏꯗ꯭꯭ꯔꯕꯅꯤ
ꯑꯩ ꯅꯨꯉꯥꯢꯔꯦ ꯑꯍꯥꯎ ꯑꯍꯥꯎꯕ
ꯎꯝ ꯑꯩꯈꯣꯏꯗꯤ ꯍꯌꯦꯡ ꯇꯥꯡꯈꯣꯏ ꯆꯠꯇꯣꯏꯅꯤ ꯅꯨꯡꯉꯥꯏꯕꯤꯗꯦꯗ ꯑ
ꯑ ꯑꯍꯝ ꯇꯧꯔꯦ ꯄꯤꯠꯅ ꯄꯤꯠ ꯀꯥꯗꯕꯅꯦꯁ ꯅꯨꯡꯉꯥꯏꯗꯤꯗ
ꯍꯥꯥ
ꯑ ꯀꯥꯏ ꯅꯖ ꯀꯥꯡ ꯀꯣꯏꯆꯠꯇꯧꯔꯤ ꯒꯥꯏꯅ
ꯁꯥꯔꯝꯂꯣꯝꯗ ꯀꯤꯍꯣꯝ ꯆꯥꯕ ꯑꯗꯨꯃꯥꯏꯅ ꯈꯔꯗꯤ ꯆꯠꯂꯅꯤ ꯍꯌꯦꯡꯖꯦ
ꯀꯔꯤ
ꯍꯌꯦꯡꯁꯦ ꯈꯔꯗꯤ ꯆꯠꯂꯅꯤꯕ ꯍꯌꯦꯡꯁꯦ ꯈꯔꯗꯤ ꯆꯠ ꯍꯌꯦꯡ ꯈꯔꯗꯤ ꯆꯠꯂꯅꯤ ꯍꯥꯏꯕ
ꯀꯤꯍꯣꯝ ꯆꯥꯕꯒꯨꯝꯕ ꯈꯔꯗꯤ ꯆꯠꯂꯅꯤꯕ
ꯀꯩꯅꯣ ꯑꯃ ꯀꯩꯅꯣꯝ ꯌꯥꯎꯔꯤꯌꯦ ꯍꯥꯏꯅꯤꯡꯅ ꯍꯥꯏꯔꯤꯕꯔ ꯅꯠꯇ꯭ꯔꯒꯅ ꯁꯨꯝ ꯀꯩ ꯀꯩꯁꯨꯝ ꯅꯠꯇ‌ꯦꯗ ꯑꯩꯈꯣꯏꯗꯤ ꯆꯠ ꯐꯪꯗꯦꯗꯅ ꯑꯗꯨꯅ
ꯂꯛꯅꯩ ꯃ‌ꯑꯣꯡꯗ ꯍꯥꯏꯔꯤꯕꯔ ꯅꯠꯇꯔꯒꯅ ꯀꯩꯅꯣꯝ ꯌꯥꯎꯔꯤꯌ‌ꯦ ꯀꯣꯆꯤ ꯑꯃ ꯌꯥꯎꯔꯤ
ꯁꯨꯝ ꯆꯥꯛꯍꯟꯒꯦ ꯇꯧꯕꯅꯤꯗ ꯑꯩꯈꯣꯏ ꯁꯣꯝꯗ ꯆꯠꯂꯦꯗꯣ ꯑꯗꯨꯗꯗꯤ ꯆꯠꯄ ꯐꯪꯗꯦꯗꯅ
ꯑꯦ ꯀꯣꯏ ꯌꯥꯏ ꯀꯩꯅꯣ ꯁꯤꯗ ꯀꯥꯡ ꯅꯠꯇꯔꯁꯨ ꯀꯥꯡꯒꯤ ꯅꯃꯥꯗ ꯀꯣꯏ ꯌꯥꯏ ꯀꯩꯅꯣ
ꯎꯝ ꯑꯗꯨꯑꯣꯏꯁꯨ ꯃꯒꯨꯟ ꯂꯩꯔꯣꯏ ꯁꯣꯝꯅꯥꯀꯟꯗꯗꯤ ꯑꯗꯨꯅꯦ ꯃꯒꯨꯟ ꯂꯩꯔꯣꯏꯗꯅ ꯑꯗꯣꯝꯗ ꯀꯣꯏꯕꯗꯨꯗꯤ ꯑꯗꯨꯒꯤ ꯍꯥꯏꯕꯩ ꯋꯥꯅꯤꯗ
ꯀꯣꯂꯦꯁ ꯆꯠꯇꯦ
ꯎꯝ ꯉꯁꯤ ꯆꯠꯂꯦ ꯍꯌꯦꯡꯗꯩꯗꯤ ꯚꯦꯀꯦꯁꯟ ꯄꯤꯔꯅꯤ
ꯀꯔꯤꯒꯤ
ꯑꯥ ꯚꯦꯀꯦꯁꯟ ꯄꯤꯅꯤ ꯍꯥꯏꯌꯦ ꯃꯣꯏꯅ ꯀꯩꯒꯤꯅꯣ ꯈꯪꯗꯦ ꯁꯨꯇꯤ ꯊꯥꯗꯣꯏꯕ ꯁꯨꯇꯤ ꯊꯥꯕꯤꯔꯅꯤꯌ‌ꯦ ꯑꯩꯗꯤ ꯍꯔꯥꯎꯕꯅ ꯁꯤꯒꯦ ꯇꯧꯋꯤ ꯁꯨꯇꯤ ꯊꯥꯔꯅꯤ ꯍꯥꯏꯔꯛꯄꯗꯨꯗ
ꯍꯟꯗꯛ ꯍꯟꯗꯛ ꯆꯟꯕ ꯅꯠꯇ꯭ꯔꯣ ꯍꯥꯏꯗꯤ ꯐꯥꯁ ꯁꯦꯝꯁ
ꯍꯥ
ꯐꯥꯔꯁ ꯁꯦꯃꯤꯁꯇꯔꯖꯦ
ꯑꯥ
ꯍꯟꯗꯛ ꯀꯥꯕ ꯍꯥꯏꯗꯤ ꯍꯟꯗꯛ ꯅꯪ ꯇ꯭ꯋꯦꯟꯇꯤ ꯁꯤꯛꯁꯇ ꯀꯩꯅꯣ ꯊꯥꯕ ꯅꯠꯇ꯭ꯔꯥꯕ ꯇꯨꯌꯦꯜꯞ ꯊꯥꯕ ꯅꯠꯇ꯭ꯔꯥꯕ
ꯑꯥ
ꯀꯣꯂꯦꯖ ꯀꯥꯕ ꯀꯨꯏꯗ꯭ꯔꯤꯌꯦ ꯀꯨꯏꯗ꯭ꯔꯤꯌ‌ꯦ ꯀꯥꯕ ꯑꯥ ꯑꯩꯗꯤ ꯉꯁꯤꯗꯣ ꯀꯣꯂ‌ꯦꯖ ꯆꯠ ꯆꯠꯆꯥꯔꯔꯣꯏꯅ ꯂꯩꯕꯅꯦꯕ ꯑꯗꯥ ꯑꯩꯈꯣꯏ ꯏꯆꯦ ꯑꯃꯒꯤ ꯐꯣꯝ ꯐꯤꯜꯂꯞ ꯃꯣꯏꯒꯤ ꯍꯣꯁꯇꯦꯜꯒꯤ ꯐꯣꯝ ꯊꯥꯖꯤꯟꯗꯧꯕ ꯉꯁꯤ ꯂꯥꯁ ꯗꯦꯠ ꯑꯣꯏꯕ ꯑꯗꯨꯒꯤ ꯄꯩꯁꯥ ꯑꯩꯉꯣꯟꯗ ꯈꯔ ꯄꯤꯈꯠꯇꯧꯕ
ꯑꯗꯨ ꯅꯝꯗꯅ ꯑꯗꯨꯝ ꯆꯠꯂꯦ ꯎꯄꯥꯏ ꯂꯩꯇꯦ
ꯆꯦꯟꯕꯤ ꯀꯣꯠꯄꯤ ꯇꯧꯔꯤ ꯑꯩ ꯍꯧꯖꯤꯛ ꯑ ꯉꯔꯥꯡꯒꯤꯗ‌ꯣ ꯒ꯭ꯌꯥꯟ ꯇꯥꯔꯕ
ꯍꯥ
ꯍꯥꯥ
ꯇꯥꯏꯌꯦ
ꯉꯔꯥꯡꯒꯤ‌ꯗ‌ꯣ ꯒꯌꯥꯟ ꯇꯥꯕꯔꯕ
ꯇꯔ‌ꯦꯟꯂꯥ
ꯅꯠꯇꯔ‌ꯦ
ꯌꯥꯝ ꯀꯟꯅ ꯈꯣꯡꯕ ꯍꯥꯏꯇꯥꯔꯦ
ꯇꯥꯗ꯭ꯔꯦ
ꯌꯥꯝ ꯍꯧꯅ ꯇꯥꯏꯌꯦ
ꯑꯩ ꯏꯅꯛ ꯅꯛꯑ‌ꯦ ꯂꯥꯛꯇ ꯍꯥꯏꯗ ꯎꯔ‌ꯦ ꯍꯥꯏꯗꯦ ꯏꯅꯛ ꯅꯛꯑꯦꯕ
ꯎꯝ
ꯕꯦꯛꯒꯔꯣꯟ ꯅꯣꯏ ꯅꯄꯣꯝ ꯆꯥꯛꯑꯦ
ꯅꯪ ꯉꯥꯡꯗꯨꯗꯩ ꯑꯗꯨ ꯈꯣꯡꯉꯛꯄꯗꯨꯅ ꯍꯦꯟꯅ ꯍꯧꯋꯦꯕꯣ
ꯑꯉꯥꯡ ꯉꯥꯡ ꯉꯔꯥꯡꯒꯤꯗꯤ ꯒ꯭ꯌꯥꯟ ꯇꯥꯕꯟ꯭ꯔꯣ ꯑꯩꯅ ꯍꯥꯏꯕꯗꯣ
ꯑꯥ ꯇꯥꯏ
ꯇꯥꯔꯕ ꯑꯥ ꯑꯩꯩ ꯏꯆꯤꯟ ꯏꯅꯧ ꯃꯔꯤ ꯃꯉꯥ ꯂꯩ ꯅꯉꯣꯟꯗ ꯇꯥꯛ ꯇꯥꯛ꯫ ꯂꯨꯏ ꯒꯌꯥꯟ ꯇꯥꯅꯩ ꯍꯣꯠꯅꯕꯗ
ꯌꯨꯝꯗ ꯊꯣꯛꯂꯛꯄꯗꯤ ꯁꯦꯃꯤꯁꯇꯔ ꯑꯦꯛꯖꯥꯝ ꯂꯣꯏꯔ ꯊꯣꯛꯂꯛꯇꯣꯏꯔꯣ
ꯌꯨꯝꯗ ꯊꯣꯛꯄ ꯑꯥ ꯏꯟꯇꯔꯟ
ꯑꯣ
ꯑ ꯑꯦ ꯑꯩ ꯅꯣꯉꯣꯟꯗꯩ ꯁꯤꯃꯤꯁ ꯀꯦꯝ ꯅꯠꯇꯦ ꯉꯔꯥꯡ ꯑꯩꯅ ꯍꯥꯏꯈꯤꯕꯗꯣ ꯁꯣꯏꯔꯝꯃꯅꯤ꯫ ꯑꯩ ꯍꯟꯗꯛ ꯐꯤꯐ ꯐꯤꯐ ꯀꯥ ꯑ ꯐꯤꯐ ꯀꯥꯗꯧꯕ꯫ ꯁꯤꯛꯁ ꯁꯦꯃꯤꯁꯇꯔꯗ ꯏꯟꯇꯔꯟ ꯆꯠꯂꯅꯤ ꯑꯗꯨꯒ꯫ ꯃꯊꯪ ꯇ꯭ꯋꯦꯟꯇꯤꯁꯕꯦꯟꯒꯤ ꯖꯨꯟ ꯖꯨꯂꯥꯏꯗ ꯊꯣꯛꯄ ꯌꯥꯏ꯫
ꯑꯣ
ꯑꯗꯨꯗꯕꯨ ꯂꯣꯏꯔ ꯊꯣꯛꯂꯛꯑꯅꯤ꯫
ꯎꯝ ꯌꯥꯏꯌꯦ ꯑꯗꯨꯏꯗꯤꯗꯨ ꯖꯨꯟ ꯖꯨꯂꯥꯏꯗ ꯗꯣꯑꯗꯥꯏ꯫ ꯊꯣꯛꯂꯛꯑꯗꯤ ꯑꯗꯨꯝ ꯀꯥꯡꯒ ꯃꯇꯝ ꯑꯣꯏꯔꯅꯤꯀꯣ ꯑꯗꯨꯗꯗꯤ ꯑꯃꯨꯛ
ꯑꯥ ꯖꯨꯟ ꯖꯨꯟ ꯖꯨꯂꯥꯏꯗꯗꯤ ꯀꯥꯡ ꯊꯣꯛꯂꯛꯑ ꯀꯥꯡ ꯀꯥꯡ ꯃꯇꯝ ꯍꯣꯏꯔꯛꯑꯅꯤ꯫
ꯑꯣ ꯑꯗꯗꯤ ꯌꯥꯎ ꯐꯪꯉꯅꯤꯗ
ꯑꯦ ꯑꯗꯨꯗꯗꯤ ꯌꯥꯎꯕ ꯐꯪꯉꯅꯤ
ꯍ ꯍꯟꯇꯛ ꯆꯍꯤ ꯈꯛꯇꯅꯤ ꯌꯥꯎꯔꯣꯏꯗꯣꯏꯁꯦ ꯑꯗꯨꯅ ꯀꯔꯤ ꯍꯟꯗꯛ ꯆꯍꯤ ꯈꯛꯇꯅꯦꯕ ꯌꯥꯎ ꯐꯪꯉꯣꯏꯗꯣꯏꯁꯦ ꯑꯗꯣ ꯑ ꯅꯪ ꯌꯥꯎ ꯐꯪꯉꯣꯏꯗꯕ ꯑꯃꯗꯤ ꯂꯩ ꯌꯥꯎꯁꯪ ꯊꯥꯕꯜ ꯆꯣꯡꯕꯗꯤ ꯌꯥꯎ ꯐꯪꯉꯔꯣꯏ
ꯌꯥꯎꯁꯪ ꯊꯥꯕꯜꯂꯣ ꯌꯥꯎꯁꯪ ꯊꯥꯕꯜꯁꯦ ꯑꯃꯨꯛꯕꯧ ꯌꯥꯥꯎꯕꯨ ꯌꯥꯥꯎꯗꯦꯗ
ꯑꯣ ꯅꯨꯡꯉꯥꯏꯇꯦꯗ ꯆꯣꯡꯕ ꯍꯩꯇꯕ꯭ꯔꯕ꯫
ꯆꯣꯡꯕꯕꯨ ꯍꯩꯇꯦ ꯍꯦ ꯑꯦ ꯆꯣꯡꯕꯗꯤ ꯍꯩ ꯍꯦ ꯑꯃꯨꯛ ꯑꯅꯤꯔꯛ ꯌꯥꯎꯔꯛꯑꯦ ꯌꯥꯎꯔꯦꯕ ꯑꯗꯨꯝ꯫ ꯑꯗꯨꯗ ꯂꯣꯏꯔꯤꯁꯦ ꯏꯃꯥꯟꯅꯕ ꯃꯈꯩꯗꯏꯅ ꯍꯩꯇꯕ ꯍꯩꯕ ꯏꯃꯥꯟꯅꯕꯁꯨ ꯌꯥꯎꯋꯦꯕ ꯑꯗ ꯍꯩꯕ ꯀꯥꯡꯒꯨꯗꯨꯅ ꯇꯣꯉꯥꯟꯅ ꯆꯠꯈꯤꯕ ꯍꯩꯇꯕ ꯃꯁꯦꯟꯅ ꯑꯩꯒ ꯇꯥꯍꯧꯕ꯫
ꯑꯣ
ꯑꯗꯨꯝ ꯃꯣꯏꯁꯨ ꯕꯤꯠ ꯂꯩꯇꯕꯅꯤꯅ ꯑꯩꯁꯨ ꯕꯤꯠ ꯂꯩꯇ꯭ꯔꯦ
ꯍꯣꯏ ꯈꯔ ꯈꯦꯡꯕ ꯀꯥꯡꯒꯨꯒ ꯆꯠꯃꯤꯟꯅꯔꯗꯤ ꯐꯕꯅꯤ꯫
ꯍꯣꯏꯅꯦ ꯈꯔ ꯈꯦꯡꯕ ꯀꯥꯎꯒꯨꯒ ꯆꯠꯃꯤꯟꯅꯔꯗꯤ ꯅꯨꯡꯉꯥꯏꯒꯗꯧꯕ ꯑꯗꯨ ꯅꯠꯇꯕꯅꯤꯅ ꯑꯥ ꯌꯥꯝ ꯅꯩꯌꯦ ꯅꯃꯣ ꯑꯩꯅ ꯍꯟꯗꯛꯀꯤ ꯇ꯭ꯋꯦꯟꯇꯤ ꯁꯤꯛꯁꯁꯤꯗ ꯁꯤꯗ ꯂꯩꯔꯃꯤꯅ ꯍꯥꯏꯗꯤ ꯇ꯭ꯋꯦꯟꯇꯤ ꯐꯥꯏꯞꯇ ꯐꯖꯅ ꯆꯣꯡꯉꯝꯃꯦ ꯑꯗꯩ ꯇ꯭ꯋꯦꯟꯇꯤ ꯐꯥꯏꯚ ꯃꯌꯥꯏ ꯆꯜꯂ ꯀꯥꯟꯗ ꯁꯤꯗ ꯆꯪꯉꯛꯑꯦ ꯑꯗꯒꯤ ꯇ꯭ꯋꯦꯟꯇꯤꯁꯤꯛꯁꯤꯅ ꯑꯃꯨꯛ ꯃꯣꯏꯅ ꯑꯃꯨꯛ ꯌꯨꯝꯗ ꯆꯣꯡꯒꯔꯤꯅꯦꯕ ꯇꯧꯔꯤꯁꯦ ꯇꯝꯃꯒ꯫ ꯑꯩ ꯌꯥꯎꯍꯟꯗꯕꯤꯗ
ꯐꯥꯒꯤꯇꯧꯅꯤꯍꯦ ꯇꯥꯏꯍꯦ ꯅꯣꯡꯉꯥꯜꯂꯝꯗꯥꯏꯁꯤꯗ ꯇ꯭ꯋꯦꯟꯇꯤ ꯐꯥꯏꯐ ꯇ ꯅꯥꯀꯥꯟꯗꯨꯗ ꯍꯦꯛꯇ
ꯎꯝ ꯑꯩꯗꯤ ꯌꯥꯝ ꯄꯥꯝꯃꯦ ꯊꯥꯕꯜ ꯆꯣꯡꯕꯁꯤ ꯂꯥꯏ ꯍꯔꯥꯎ ꯖꯒꯣꯏ ꯁꯥꯕꯒꯨꯝꯕ ꯊꯥꯕꯜ ꯆꯣꯡꯕꯒꯨꯝꯕꯁ꯫ ꯑꯝ ꯆꯣꯡ ꯆꯣꯡꯉꯦ꯫ ꯑꯩꯈꯣꯏ ꯈꯨꯟꯗ ꯆꯣꯡꯕꯗꯣ ꯑꯗꯨꯝ ꯂꯥꯞꯄꯁꯨ ꯑꯗꯨꯝ ꯆꯠꯂꯦꯕ ꯄꯥꯝꯕꯅꯤꯅ
ꯎꯝ ꯈꯦ ꯈ ꯈ ꯀꯒꯦꯔ ꯑꯗ ꯇ꯭ꯔꯦ
ꯇꯥꯔꯕꯣ
ꯇꯥꯖꯥ
ꯊꯥꯕꯜ ꯆꯣꯡꯕꯁꯦ ꯌꯥꯝ ꯄꯥꯝꯃꯦ ꯍꯥꯏꯕ ꯑꯩꯗꯤ ꯂꯥꯏ ꯍꯔꯥꯎꯕ ꯖꯒꯣꯏ ꯁꯥꯕꯒꯨꯝꯕ ꯊꯥꯕꯜ ꯆꯣꯡꯕꯒꯨꯝꯕ
ꯎꯝ ꯑꯗꯨ ꯑꯗꯨ ꯑꯗꯨ ꯌꯥꯝ ꯀꯥꯟꯅꯕꯅꯦ ꯀꯥꯟꯅꯕꯅꯦ ꯑꯗꯨ꯫ ꯑꯍꯣꯏ ꯃꯤꯗꯨ ꯂꯩꯌꯦꯕ ꯀꯌꯥ ꯑꯗꯨꯨꯡ ꯀꯤꯊꯦꯛ ꯀꯤꯔꯣꯝ ꯇꯧꯕ ꯃꯤꯃꯥꯡ ꯍꯥꯏꯗꯤ ꯃꯃꯥꯡ ꯊꯣꯛꯄꯗ ꯏꯀꯥꯏꯕ ꯍꯥꯏꯔꯣ ꯑꯗꯨꯝꯕꯗꯤ ꯌꯥꯝ ꯐꯠꯇꯦꯕ ꯌꯥꯝ ꯊꯍꯧꯗꯧꯅꯤ
ꯍꯟꯗꯛ ꯆꯍꯤꯗꯤ ꯐꯖꯅꯆꯣꯡ ꯐꯪꯍꯧꯗꯦ ꯑꯩꯈꯣꯏ ꯑꯦꯛꯖꯥꯝ ꯃꯅꯨꯡꯗ ꯇꯥꯏꯑꯕ ꯌꯥꯎꯁꯪꯗꯣ ꯑꯗꯨꯗꯨꯅ ꯑꯦꯛꯖꯥꯝ ꯂꯣꯏꯔ ꯊꯣꯔꯛꯄꯗ ꯑꯅꯤꯔꯛ ꯈꯠꯇ ꯑꯣꯏ ꯃꯥꯟꯅꯦ ꯆꯣꯡꯍꯧꯕ꯫
ꯑ ꯏꯂꯥꯕꯦꯟ ꯇꯨꯌꯦꯜꯚ ꯀꯥꯏ ꯀꯥꯏꯗꯩ ꯀꯥꯔꯦꯛ
ꯑꯗꯨꯝ ꯊꯧꯕꯥꯜ ꯁꯥꯏꯠ ꯂꯣꯝꯗ꯫
ꯊꯧꯕꯥꯜ ꯁꯥꯏꯠꯂꯣꯝꯗ
ꯎꯝ
ꯑꯣ ꯑ ꯑꯥ ' ꯃꯤꯅꯤꯆꯦ ꯀꯝ ꯀꯥꯏꯗꯦ ꯃꯣꯏ ꯅ ꯀꯩꯅꯣ ꯍꯦꯜꯂꯝꯃꯅꯤꯗ ꯃ ꯋꯥꯟ ꯑꯩꯠꯇꯤ ꯍꯥꯏꯗꯣ ꯍꯦꯜꯂꯝꯃꯅꯤꯗ
ꯍꯥ-ꯍꯥ ꯈꯪꯗꯦ ꯑꯩ ꯉꯔꯥꯡꯗꯣ ꯄꯥꯕ ꯇꯟꯗꯅ ꯄꯥꯗꯦ ꯀꯣꯛꯁꯨꯨꯝ ꯉꯥꯎꯁꯜꯂꯛꯑꯕ꯫
ꯑꯥ ꯈꯪꯉꯦꯕ
ꯍ ꯍꯨꯝ
ꯅꯪ ꯄꯥꯂꯣꯏꯔꯕ ꯃꯇꯨꯡꯗ ꯑꯩꯉꯣꯟꯗ ꯄꯥꯍꯟꯕꯅꯦ ꯍꯥꯏꯕꯁꯤ ꯑꯩꯁꯨ ꯈꯪꯉꯦꯕ꯫
ꯅꯨꯄꯤꯅ ꯅꯣꯛꯄ꯫ ꯃꯇꯦꯛ ꯈꯔ ꯄꯥꯡꯗꯧꯅꯤ ꯀꯩꯅꯣ
ꯀꯩ
ꯃꯇꯦꯡ ꯈꯔ ꯄꯥꯡꯗꯧꯅꯦꯕ ꯅꯣꯏꯅ ꯈꯪꯕꯅꯤ ꯑꯩꯅ ꯈꯪꯗꯕꯅꯤꯅ
ꯆꯥꯛꯇ ꯑꯩꯅ ꯊꯣꯡꯁꯨ ꯊꯣꯡꯉꯦ ꯁꯦꯝꯁꯨ ꯁꯦꯝꯃꯦ ꯇꯣꯠꯁꯨ ꯇꯣꯠꯂꯦ ꯈꯥꯗ ꯏꯟꯕꯗ ꯁꯥꯏꯕꯗꯨꯗꯤ ꯅꯪꯅꯁꯨ ꯁꯥꯏ ꯌꯥꯏꯗ
ꯁꯥꯏꯔꯏꯟꯕꯗꯤ ꯍꯪꯒꯣꯏꯌꯦ ꯁꯥꯏꯕꯗꯤ ꯑꯩ ꯑꯗꯨꯝ ꯁꯥꯏꯖꯔꯒꯦ ꯌꯥꯔꯅꯤ
ꯑꯗꯨꯅꯤ ꯑꯩꯅ ꯁꯥꯏꯒꯗꯧꯅꯤ ꯅꯪ ꯁꯥꯏꯗꯧꯅꯦ
ꯎꯝ
ꯑꯗꯨꯗꯤ ꯊꯝꯃꯒꯦ ꯑꯩ ꯍꯣꯔꯦꯟ ꯉꯥꯛꯇꯪ ꯂꯩꯔ ꯑꯃꯨꯛ ꯇꯧꯔꯛꯀꯦ꯫ ꯗꯨꯒ ꯃꯨꯛ ꯁꯥꯟꯅꯁꯦ ꯊꯝꯃꯦ ꯊꯝꯃꯦ꯫